ꯂꯍꯣ
ꯌꯥꯝ ꯊꯨꯅ ꯀꯛꯈꯤꯕ
ꯑꯩꯒꯤꯁꯨ ꯇꯥꯛꯁ ꯃꯉꯥꯃꯨꯛ ꯂꯥꯎꯔꯦ ꯇꯥꯛꯁꯁꯦ ꯑꯗꯨꯝ ꯂꯧꯊꯗꯣꯏ ꯃꯥꯜꯂꯦ
ꯍꯣꯏꯅꯦ ꯃꯉꯥ ꯃꯉꯥ ꯂꯧꯊꯕ ꯃꯥꯜꯂꯦ ꯑꯗꯨꯃꯥꯏꯅ
ꯎꯝ ꯅꯣꯡꯃꯒꯤ ꯇꯖ ꯃꯉꯥ ꯃꯉꯥꯥꯁꯗ ꯂꯣꯏꯕ ꯉꯝꯃꯗꯤ ꯉꯝꯃꯣꯏꯗ ꯉꯝꯕꯁꯨ ꯌꯥꯏꯗꯤꯀꯣ ꯃꯝ ꯉꯝꯅꯔꯝꯕꯁꯨ ꯌꯥꯏ ꯍꯥꯏꯗꯤ ꯃꯤꯅꯤꯠꯁꯦ ꯌꯥꯝ ꯌꯥꯝꯗꯕꯅꯤꯅꯀꯣ
ꯃꯤꯅꯤꯠꯁꯦ ꯌꯥꯝ ꯌꯥꯝꯗꯕꯅꯤꯅꯅꯦꯀꯣ ꯑꯗꯨꯝ ꯉꯝꯕꯗꯤ ꯌꯥꯏꯑꯕ ꯁꯤꯒꯤꯁꯦ
ꯎꯝ ꯄꯨꯡ ꯑꯃꯒꯤ ꯃꯇꯝꯅꯤ ꯇꯥꯛꯁꯃꯉꯥ ꯍꯥꯏꯁꯦ
ꯎꯝ ꯅꯪ ꯍꯧꯖꯤꯛ ꯃꯥꯏ ꯀꯩꯀꯩ ꯁꯤꯖꯤꯟꯅꯒꯦ ꯁ꯭ꯀꯤꯟ ꯀꯦꯌꯔ
ꯏꯤꯟ ꯀꯦ ꯑꯩ ꯗꯣꯛꯇꯔꯅ ꯏꯔꯛꯄꯁꯤꯅꯦ
ꯅꯪ ꯗꯣꯛꯇꯔꯗ ꯀꯔꯤ ꯀꯔꯤ ꯃꯍꯤꯡꯒꯤꯔꯣ ꯀꯩꯅꯣ ꯍꯤꯡꯃꯊꯤ
ꯅꯠꯇꯦꯍꯦ ꯑꯩꯗꯤ ꯁꯨꯝ ꯌꯩꯊꯣꯛꯄ ꯆꯠꯄꯅꯦ
ꯑꯣ
ꯑꯩꯒꯤ ꯆꯥꯅꯕ ꯏꯁꯀꯤꯟ ꯀꯦꯌꯔ ꯀꯩꯀꯥ ꯏꯍꯟꯕꯅꯦꯕ ꯗꯣꯛꯇꯔꯗ ꯏꯁꯀꯤꯟ ꯄ꯭ꯔꯣꯕ꯭ꯂꯝꯕꯨꯗꯤ ꯂꯥꯏꯇꯦꯕꯒꯤꯗꯦ ꯑꯣ ꯑꯩ ꯏꯁꯀꯤꯟ ꯇꯥꯏꯞꯇ ꯆꯥꯟꯅꯕ ꯄ꯭ꯔꯗꯛꯇꯣ ꯇꯨ ꯌꯦꯡꯕ ꯆꯠ
ꯑꯩ ꯍꯌꯦꯡ ꯆꯦꯛ ꯆꯠꯂꯨꯕꯣꯏꯅꯤ ꯏꯁꯀꯤꯟꯁꯦ
ꯑꯗꯨꯀꯥꯟꯗ ꯑꯩ ꯈꯨꯖꯤꯟ ꯑꯃꯁꯝꯨ ꯀꯩꯅꯣ ꯇꯧꯋꯦꯕꯀꯣ ꯐꯛꯄꯩꯇꯥꯞ ꯇꯧꯕ ꯑꯗꯨꯒꯤ ꯌꯦꯡꯕ ꯆꯠꯄꯗꯅꯦ ꯏꯁꯀꯤꯟꯁꯨ ꯌꯦꯡꯍꯜꯂꯦ ꯑꯇ ꯏꯁꯀꯤꯝ ꯄ꯭ꯔꯗꯛꯁꯨ ꯑꯗꯨꯝ ꯄꯤꯔꯛꯑꯦ ꯁꯟꯁꯀ꯭ꯔꯤꯟꯕꯨꯗꯤ ꯑꯗꯨꯝ ꯀꯩꯅꯣꯒꯤ ꯁꯤꯖꯤꯟꯅꯩ ꯍꯥꯟꯅꯩ ꯑꯗꯨꯝ ꯀꯣꯔꯤꯌꯟꯒꯤ ꯊꯥꯏꯂꯦꯟꯒꯤꯗꯨ ꯁꯤꯖꯤꯟꯅꯩꯕꯀꯣ ꯑꯇꯩꯗꯤ ꯂꯣꯏ ꯁꯤꯟꯗꯣꯛꯑꯦꯣꯛꯇ ꯏꯔꯛꯄ ꯂꯣꯏ ꯁꯤꯖꯤꯟꯅꯔꯦ
ꯎꯝ
ꯁꯟꯁꯀ꯭ꯔꯤꯟꯗꯤ ꯍꯥꯟꯅꯩꯗꯨꯅ ꯈ꯭ꯋꯥꯏ ꯅꯨꯡꯉꯥꯏꯌꯦꯕ
ꯇꯦꯔꯦꯅꯦ ꯏꯁꯩ ꯁꯛꯄ ꯌꯥ ꯆꯥꯠꯂꯣ ꯃꯣꯏꯒꯤꯁꯦ
ꯈꯪꯗꯦ ꯁꯪꯁꯀ꯭ꯔꯤꯟꯗꯣ ꯌꯥꯝ ꯀꯨꯏꯅꯩ ꯆꯠꯂꯦ ꯑꯗꯨꯒ ꯇꯥꯡꯒꯦ ꯇꯥꯡꯕ
ꯎ ꯐꯥꯔꯃꯥꯁꯤꯒꯤ ꯁꯟꯁꯀ꯭ꯔꯤꯟꯅ ꯍꯦꯟꯅ ꯐꯩ ꯍꯥꯏꯕꯅꯤ
ꯑꯩꯉꯣꯟꯗꯗꯤ ꯆꯥꯟꯅꯗ ꯑꯩꯅ ꯑꯃꯨꯛ ꯇꯛꯑꯦ ꯑꯗꯨꯀꯥꯟꯗ ꯐꯥꯔꯃꯥꯁꯤ ꯄꯤꯔꯛꯑꯦꯕꯀꯣ ꯑ ꯋꯥꯗꯀꯥꯁ ꯃꯌꯥꯝ ꯊꯣꯛꯄ ꯑꯗꯨ ꯑꯗꯨꯃꯥꯏꯅ ꯇꯧꯋꯦ ꯑꯗꯨꯒꯤ ꯑꯗꯨꯝ
ꯈꯪꯗꯦꯗ ꯗ꯭ꯔꯦꯁ ꯐ꯭ꯔꯨꯏꯠꯁꯨ ꯂꯩꯅꯤꯡꯉꯦ ꯏꯁꯀꯤꯟ ꯀꯦꯌꯔꯁꯨ ꯆ ꯂꯩꯅꯤꯡꯉ ꯂꯥꯏꯅꯤꯡꯕꯩ ꯂꯩꯅꯤꯡꯕ ꯉꯥꯛꯇꯩꯅ ꯂꯩꯅꯤꯡꯗꯕ ꯑꯃꯠꯇ ꯍꯦꯛ ꯌꯥꯎꯗꯦ ꯍꯧꯖꯤꯛ ꯃꯇꯝꯗ
ꯍ ꯏꯁꯀꯤꯟ ꯀꯦꯌꯔꯗꯤ ꯌꯝ ꯆꯠ ꯀꯥꯟꯅ ꯑꯗꯨꯨꯝꯝ ꯂꯩ
ꯑꯩ ꯂꯩꯕ ꯉꯝꯗꯦ ꯍꯣꯡꯕ ꯊꯤꯔꯒ ꯂꯩ
ꯑꯩꯁꯨ ꯄꯩꯁꯥ ꯄ
ꯑꯥ ꯃꯃꯥꯡ ꯀꯩ ꯊꯥꯗꯅꯣ ꯑꯦꯄ꯭ꯔꯤꯜꯗ ꯈꯔ ꯃꯦ ꯖꯨꯟ ꯅꯠꯇꯦ ꯃꯦꯗ ꯑꯣꯏꯗꯣꯏ ꯃꯥꯜꯂꯦ ꯃꯦ ꯖꯨꯟ ꯃꯦꯗ ꯀꯛꯈꯤꯕ ꯀꯩꯅꯣ ꯅꯔꯃꯥꯀꯣꯒꯤ ꯕꯥꯏ ꯋꯥꯟ ꯒꯦꯠ ꯋꯥꯟꯗ ꯀꯛꯈꯤꯕꯅꯦꯕꯀꯣ ꯗꯣꯅꯔ ꯑꯃꯒ
ꯑꯩꯁꯨ ꯃꯦꯗ ꯀꯛꯈꯤꯕꯗꯣ ꯉꯔꯥꯡ ꯅꯍꯥꯟꯗ ꯌꯧꯔꯦ
ꯑꯩꯁꯨ ꯉꯔꯥꯡ ꯅꯍꯥꯟꯗ ꯌꯧꯔꯛꯑꯦ ꯑꯩꯅꯅꯦ ꯀꯦꯟꯁꯦꯜ ꯆꯠꯅꯤꯡꯉꯦꯕ ꯑꯩꯁꯦ ꯃꯔꯛꯁꯤꯗꯁꯨ ꯗꯣꯛꯇꯔ ꯌꯦꯡꯉꯨꯕꯒꯤ ꯗꯣꯛꯇꯔꯅ ꯏꯁꯤꯜꯂꯛꯄꯗꯣ ꯁꯤꯖꯤꯟꯅꯔꯦꯗꯅ
ꯎꯝ
ꯑꯗꯨꯗꯨꯒꯤ ꯑꯩꯁꯦ ꯀꯦꯟꯁꯦꯜ ꯆꯠꯅꯤꯡꯉꯦꯕꯀꯣ ꯑꯗꯨꯗꯨꯒ ꯀꯦꯟꯁꯦꯜ ꯆꯠꯄ ꯌꯥꯒꯤꯗ꯭ꯔꯕ ꯑꯣꯜꯔꯦꯗꯤ ꯁꯤꯞ ꯑꯅ ꯍꯥꯏꯌꯦꯕ ꯀꯦꯟꯁꯦꯜ ꯆꯠꯄ ꯌꯥꯗ꯭ꯔꯕ ꯑꯗꯨꯝ
ꯎꯝ
ꯗꯨꯒꯤ ꯎꯄꯥꯏ ꯂꯩꯇ꯭ꯔꯦ ꯇꯣꯛꯑꯦ
ꯑꯦꯃꯥꯖꯣꯟꯗꯩ ꯀꯛꯄꯗꯤ ꯀꯦꯟꯁꯦꯜ ꯇꯧꯕ ꯌꯥꯏꯌꯦ ꯄ꯭ꯔꯤꯄꯦꯗ ꯑꯣꯏꯔꯁꯨ
ꯎꯝ ꯍꯧꯖꯤꯛꯀꯤ ꯗꯔꯃꯥꯀꯣꯒꯤꯗꯣ ꯑꯦꯞꯁꯇꯒꯤꯕꯨꯗꯤ ꯀꯛꯄꯅꯦꯕ ꯑꯗꯨꯁꯨ ꯌꯥꯗꯦ
ꯄꯩꯁꯥ ꯄꯦ ꯇꯧꯒ꯭ꯔꯕꯣ ꯍꯥꯏꯁꯦ
ꯑꯩꯒꯤ ꯄ꯭ꯔꯤꯄꯦꯗ ꯑꯗꯨꯝ ꯇꯧꯏꯗ ꯑꯗꯨ ꯉꯔꯥꯡ ꯅꯍꯥꯟ ꯂꯥꯛꯑꯝꯃꯦ ꯄ꯭ꯔꯤꯄꯦꯗ ꯇꯧꯕꯅ ꯍꯦꯟꯅ ꯋꯥꯏ ꯁꯪꯉꯦꯗ ꯑꯩꯗꯤ ꯃꯤꯅꯕꯨꯗꯤ ꯀꯦꯁ ꯑꯣꯟ ꯗꯤꯂꯤꯚꯔꯤꯅ ꯍꯦꯟꯅ ꯅꯨꯡꯉꯥꯏꯌꯦꯅ ꯍꯥꯏꯗꯅ
ꯑꯩ ꯄ꯭ꯔꯤꯄꯦꯗꯅ ꯋꯥꯏ ꯁꯪꯉꯦ ꯑꯩꯈꯣꯏꯗꯤ ꯒꯦꯠꯇ ꯁꯠ ꯊꯅꯝꯕꯅꯤꯅ
ꯎꯝ ꯀꯦꯁ ꯑꯣꯟ ꯗꯤꯂꯤꯚꯔꯤꯗꯨꯗꯤ ꯐꯔꯛ ꯇꯥ ꯃꯇꯥꯡꯗ ꯂꯥꯛꯁꯤꯜꯂꯗꯤ ꯕꯦꯔꯥ ꯀꯥꯏꯗꯅ
ꯎꯝ
ꯅꯪ ꯆꯨꯖꯥꯛ ꯆꯥꯔꯕ ꯍꯟꯗꯛꯀꯤ
ꯍꯥꯥ
ꯆꯨꯖꯥꯛ ꯆꯥꯔꯕꯕ ꯍꯟꯗꯛꯀꯤ
ꯁ꯭ꯋꯤꯠ ꯀꯣꯔꯟ ꯌꯥꯝ ꯆꯥꯏꯌꯦ ꯍꯟꯗꯛ ꯐꯅꯌꯥꯝ ꯆꯥ
ꯍꯟꯇꯛꯇꯤ ꯆꯨꯖꯥꯛ ꯌꯥꯝ ꯃꯔꯥꯡ ꯀꯥꯏꯕꯩ ꯇꯥꯏꯞ ꯇꯧꯗ꯭ꯔꯣ
ꯎꯝ ꯕꯖꯥꯔꯗꯁꯨ ꯃꯌꯥꯝ ꯂꯩꯔ ꯆꯥꯏ ꯌꯨꯝꯗꯩꯁꯨ ꯄꯣꯔꯛꯏ
ꯎꯝ ꯑꯗꯣ ꯑꯗꯨꯝ ꯕꯖꯥꯔꯗ ꯊꯣꯛꯑꯁꯨ ꯍꯟꯗꯛ ꯑ ꯃꯃꯥꯡꯗꯤ ꯌꯨꯝꯒꯩ ꯆꯨꯖꯥꯛꯁꯦ ꯀꯌꯥ ꯆꯥꯒꯤꯗꯕꯩ ꯇꯥꯏꯞ ꯇꯧꯋꯦ ꯑꯗꯣ ꯍꯟꯗꯛꯇꯤ ꯏꯔꯥꯡ ꯊꯣꯛꯄꯩꯔꯁꯨ ꯈꯪꯗꯦꯀꯣ ꯍꯟꯗꯛꯇꯤ
ꯌꯥꯝ ꯆꯥꯏꯌꯦ ꯆꯨꯖꯥꯛꯁꯦ ꯕ꯭ꯔꯦꯛꯐꯥꯁꯁꯦ ꯆꯨꯖꯥꯛꯅ ꯇꯧꯔꯦ ꯏꯕꯦꯝ
ꯑꯌꯨꯛꯇꯣ ꯑꯩꯈꯣꯏꯖꯨ ꯆꯨꯖꯥꯛ ꯊ ꯑꯗꯨꯒ ꯁꯦꯟꯋꯤꯁꯀ ꯁꯦꯝꯃꯦ ꯆꯨꯖꯥꯛꯀ ꯍꯥꯞꯄꯒ ꯑꯗꯨꯝ ꯕ꯭ꯔꯦꯗꯀ
ꯁ꯭ꯋꯤꯠ ꯀꯣꯔꯟꯗꯣ ꯑꯩꯗꯤ ꯑꯗꯨꯝ ꯍꯥꯎꯋꯦ ꯑꯗꯨꯒ ꯍꯥꯎꯇꯦꯅ ꯍꯥꯏꯕ ꯃꯤꯁ ꯁꯨ ꯂꯩꯌꯦꯕ ꯑꯩꯈꯣꯏ ꯁ꯭ꯋꯥꯏꯒꯤ ꯆꯨꯖꯥꯛꯇꯨꯅ ꯍꯦꯟꯅ ꯍꯥꯎꯕ ꯃꯤꯁꯨ ꯑꯗꯨꯝ ꯂꯩ
ꯑꯩꯗꯤ ꯁ꯭ꯋꯤꯠ ꯀꯣꯔꯟꯅ ꯍꯦꯟꯅ ꯍꯥꯎꯑꯦ
ꯑꯩꯖꯨ ꯁ꯭ꯋꯤꯠ ꯀꯣꯔꯟꯅ ꯍꯦꯟ ꯍꯥꯎꯑꯦ
ꯀꯜꯂꯦ
ꯑꯊꯣꯠꯄ ꯑꯣꯏꯔꯒꯖꯨ ꯑꯊꯣꯠꯄ ꯑꯗꯨꯝ ꯆꯥꯛꯍꯥꯎꯒꯤ ꯑꯣꯏꯔꯒꯁꯨ ꯏꯆꯝ ꯆꯝꯃꯤꯗꯅꯀꯣ ꯈꯣꯏꯅ ꯃꯍꯥꯎꯗꯣ ꯂꯧꯁꯤꯟꯕ ꯍꯩꯇꯕꯒꯤ ꯗꯨꯝ ꯁ꯭ꯋꯤꯠ ꯀꯣꯔꯟꯗꯨꯅ ꯍꯦꯟ ꯍꯥꯎꯋꯦꯕ
ꯎꯝ ꯈꯒ ꯊꯨꯝꯂꯤ ꯊꯨꯝꯂꯤ ꯇꯧꯔꯒ
ꯎꯝ ꯈꯣꯏꯒꯤ ꯏꯃꯥꯟꯅꯕꯤ ꯑꯃ ꯅꯍꯥꯟ ꯑꯩꯅ ꯃꯦꯔꯨꯟ ꯗ꯭ꯔꯦꯁ ꯁꯦꯠꯂꯒ ꯂꯨꯍꯣꯡꯕꯗꯣ
ꯎꯝ
ꯑꯗꯨꯗꯣ ꯃꯕꯨꯛ ꯀꯪꯉꯦꯕꯀꯣ ꯃꯕꯨꯛ ꯀꯪꯕꯒꯤ ꯃꯥꯗꯣ ꯅꯪꯉꯣꯟ ꯅꯪ ꯑ ꯅꯪꯉꯣꯟꯗ ꯅꯠꯇ ꯅꯪꯒ ꯁꯥꯟꯅꯒꯤꯕ ꯅꯠꯇꯦꯗꯀꯣ ꯉꯔꯥꯡ ꯄꯤꯡꯀꯤꯒ ꯅꯠꯇ꯭ꯔ ꯑꯩꯅ ꯁꯥꯟꯅꯒꯤꯕꯗꯣ
ꯎꯝ
ꯃꯥꯗꯣ ꯈꯔ ꯃꯕꯨꯛ ꯀꯪꯕꯗ ꯑꯦꯛꯁꯇ꯭ꯔꯤꯝ ꯌꯥꯝ ꯑꯣꯏꯕ ꯀꯥꯡꯕꯨꯗꯣ ꯈꯤꯇꯪ ꯇꯧ ꯌꯥꯗꯦ ꯄꯪꯑꯣꯗ ꯑꯣꯕꯤꯗꯣ ꯇꯧꯋꯦꯕꯀꯣ
ꯎꯝ
ꯑꯣꯗꯕ ꯄꯪꯁꯥꯗ ꯆꯥꯅꯤꯡꯕ ꯃꯤꯁꯨ ꯂꯩꯌꯦꯕꯀꯣ ꯑꯗꯒꯤꯗꯤ ꯍꯩꯒꯨꯝꯕ ꯌꯥꯝ ꯆꯥꯅꯤꯡꯕ ꯃꯤꯁꯨ ꯑꯗꯨꯝ ꯀ꯭ꯔ ꯃꯤꯡꯗꯣ ꯃꯤ ꯑꯃꯒ ꯃꯤ ꯑꯃꯒ ꯃꯥꯟꯗꯝꯕꯅꯦꯕ ꯑꯗꯨꯒꯤ ꯃꯇꯥꯡꯗꯒ ꯄꯤꯖꯅꯤꯡꯕ ꯑꯆꯥꯄꯣꯠꯁꯦ ꯄꯤꯖꯍꯧ ꯃꯥꯅ ꯆꯥꯅꯤꯡꯕ ꯑꯆꯥꯄꯣꯠꯁꯦ ꯃꯃꯥ ꯑꯣꯏꯕꯤꯗꯨꯅ
ꯄꯤꯖꯍꯧꯗ꯭ꯔꯒꯗꯤ ꯑꯉꯥꯡ ꯃꯇꯤꯟ ꯇꯥꯏ ꯀꯥꯏꯅ ꯍꯥꯏꯅꯕꯁꯨ ꯂꯩꯗꯅ
ꯎꯝ
ꯑꯗꯨꯃꯥꯏꯅ ꯍꯧꯖꯤꯛꯀꯤ ꯅꯨꯄꯤ ꯍꯧꯖꯤꯛꯀꯤ ꯏꯃꯥꯟꯅꯕꯤꯗꯨꯗꯤꯅꯦ ꯄꯪꯑꯣꯗ ꯑꯣꯏꯌꯦ ꯍꯩ ꯆꯥꯔꯦ ꯍꯩ ꯑꯣꯕꯤ
ꯎꯝ
ꯁꯤꯡꯖꯨ ꯆꯥꯔꯦ ꯁꯤꯡꯖꯨ ꯑꯣꯕꯤ ꯋꯥꯔꯣꯏꯗ꯭ꯔꯣ ꯌꯥꯝꯅ
ꯋꯥꯅꯤ ꯀꯦꯝ ꯆꯥ ꯌꯥꯔꯝꯃꯔꯣꯏ
ꯑꯩꯗꯤ ꯌꯥꯝ ꯇꯜꯂꯦ ꯑꯣꯕꯗꯣ ꯑꯩꯗꯤ ꯑꯣꯅꯤꯡꯗꯌꯦ ꯑꯩꯕꯨ ꯑꯣ ꯑꯣꯍꯟꯗꯕꯤ ꯀꯥꯡꯕꯨꯗ ꯆꯤꯡꯍꯜꯂꯨꯀꯣ
ꯇꯝ ꯉꯝꯕ꯭ꯔꯣ ꯑꯗꯨꯕꯣ ꯍꯌꯦꯡ
ꯑꯗꯨꯅꯤ ꯍꯌꯦꯡ ꯑꯣꯅꯤꯡꯉꯛꯑꯗꯤ ꯑꯗꯨꯝ ꯈꯪꯖꯤꯜꯂꯩ ꯉꯝꯄꯣꯟꯇꯦ ꯍꯥꯏꯕ
ꯎꯝ
ꯀꯦꯀꯦ ꯍꯣꯏ ꯌꯥꯝ ꯍꯔꯥꯎꯒꯔꯝꯅꯤ ꯃꯥ ꯃꯌꯨꯝ ꯄꯥꯟꯗꯣꯔꯦꯅ
ꯀꯔꯤꯅꯣ ꯍꯥꯏꯁꯦ
ꯑꯦ ꯉꯁꯥꯏ ꯒ꯭ꯔꯨꯞꯀꯤ ꯀꯩꯅꯣ ꯃꯦꯁꯦꯁ ꯄꯥꯗ꯭ꯔꯣ ꯑꯩꯅ ꯂꯛꯅꯕꯅꯤꯗ ꯑꯗꯨꯕꯨꯗꯤ
ꯄꯥꯗꯔ꯭ꯤꯌꯦ ꯑꯩ
ꯄꯥꯎꯑꯣ ꯑꯩꯅ ꯁꯨꯝ ꯂꯛꯅꯕꯅꯤꯗ ꯅꯋꯥ ꯂꯩꯅ ꯂꯩꯅ ꯁꯦꯠꯑꯣꯏꯔꯤꯁꯦ ꯀꯩꯒꯤꯅꯣ ꯅꯣꯏꯅ ꯅ ꯃꯦꯝꯁ ꯑꯃꯑꯩꯅ ꯒ꯭ꯔꯨꯞꯇ ꯊꯥꯖꯤꯟꯕ
ꯎꯝ
ꯈꯪꯗꯦ ꯀꯩꯒꯤꯅꯣꯌꯦ ꯑꯩꯅ ꯏꯔꯥꯡ ꯇꯧ ꯏꯔꯥꯡ ꯇꯧꯅꯤꯡꯉꯛ ꯀꯥꯟꯅ ꯇꯧꯕꯤꯔꯛꯇꯕꯩꯅꯤ ꯍꯥꯏꯕ ꯑꯁꯦꯡ ꯆꯨꯝꯗꯣꯏꯅꯦ ꯆꯨꯝꯗꯣꯏꯅꯦꯌꯦ ꯑꯗꯨꯒ ꯏꯔꯥꯡ ꯇꯧꯕꯤꯔꯛꯇ꯭ꯔꯕꯤꯅꯦ ꯅꯪꯗꯤꯅ ꯍꯥꯏꯕ
ꯎꯝ
ꯑꯗꯨꯗꯨꯒ ꯑꯩꯅ ꯑꯃꯨꯛ ꯋꯥꯔꯤꯗꯣ ꯃꯈꯥ ꯁꯨꯃꯥꯏꯅ ꯇꯥꯕ ꯅꯍꯥꯟ ꯑꯩꯅ ꯃꯦꯔꯨꯟ ꯗ꯭ꯔꯦꯁ ꯁꯦꯠꯂꯒ ꯂꯨꯍꯣꯡꯕ ꯆꯠꯂꯨꯕ ꯏꯃꯥꯟꯅꯕꯤꯗꯣ ꯃꯕꯨꯛ ꯀꯪꯈ꯭ꯔꯦꯅ ꯍꯥꯏꯕ ꯑꯗꯨꯗꯨꯒ ꯃꯥꯁꯦ ꯅꯣꯛꯑꯒ ꯅꯣꯛꯂꯛꯄꯅꯦꯕꯀꯣ ꯏꯁꯇꯤꯀꯔ ꯑꯅꯣꯛꯄꯤ ꯊꯥꯖꯤꯜꯂꯛꯄꯅꯦꯕ ꯑꯗ ꯑꯩꯅ ꯍꯔꯥꯎꯔꯤꯁꯤ ꯌꯦꯡꯉꯣ ꯅꯪꯁꯨ ꯀꯨꯏꯗ꯭ꯔꯕꯅꯤꯅꯅ ꯍꯥꯏ ꯌꯨꯝ ꯄꯥꯟꯗꯣꯔꯦꯅ ꯀꯨꯏꯗ꯭ꯔꯕꯅꯤꯅ ꯅꯪꯁꯨ ꯅꯪꯕꯨꯛ ꯀꯪꯗꯧꯕꯅ ꯍꯥꯏꯕ ꯀꯩꯅꯣꯝ ꯍꯥꯏꯕꯅꯤꯅ ꯑꯩꯁꯨ ꯗꯥꯏꯔꯦꯛꯇꯤ ꯅꯤꯡꯁꯤꯡꯗ꯭ꯔꯦꯕ ꯃꯦꯁꯦꯁꯇꯣ
ꯎꯝ
ꯑꯗꯨꯒ ꯎꯝ ꯅꯣꯛꯁꯤ ꯁꯤꯜꯂꯛꯑꯦ ꯑꯗꯨꯗꯨꯒ ꯑꯩꯅ ꯃꯤꯗꯤ ꯂꯨꯍꯣꯡꯉꯝꯗꯥꯏꯁꯦ ꯄꯨꯛꯅꯤꯡ ꯌꯥꯝ ꯅꯨꯡꯁꯤꯌꯦ ꯅꯪ ꯅꯌꯥ ꯏꯍꯤ ꯍꯤꯒꯠꯂꯦ ꯑꯗꯨꯗꯨꯒ ꯂꯣꯏꯁꯤꯟꯈ꯭ꯔꯦ ꯃꯥ ꯂꯨꯍꯣꯡꯗꯧ ꯋꯥꯠꯂꯤꯌꯦ
ꯍꯉꯦꯡꯋꯥꯏ ꯃꯥꯁꯨ ꯇꯥꯅꯤ
ꯋꯥꯠꯂꯤꯅꯦ ꯑꯗꯨꯗꯤ ꯋꯥꯠꯄ ꯍꯥꯏꯁꯦ ꯆꯍꯤꯃꯨꯛꯇꯤ ꯑꯣꯏꯗ꯭ꯔꯦꯗꯅ
ꯀꯩꯁꯨ ꯀꯨꯏꯔꯔꯣꯏꯗ ꯃꯊꯪ ꯆꯍꯤ ꯀꯥꯟ ꯈꯜꯂꯛꯄ ꯑꯥ
ꯃꯥꯔꯆꯇ ꯂꯧꯒꯦ ꯍꯥꯏꯕꯅꯤꯅꯦ ꯃꯥꯏ ꯃꯔꯨꯞꯇꯣ
ꯑꯗꯨꯏ ꯑꯣꯏꯔꯝꯅꯤ
ꯃꯔꯨꯞꯄꯨ ꯇꯧꯕꯨ ꯇꯧꯗꯔꯤ ꯃꯤꯅ ꯃꯤ ꯁꯨꯗꯕꯅꯦ
ꯋꯥꯠꯂꯤ ꯀꯩꯅꯣ ꯅꯪ ꯃꯔꯨꯞ ꯇꯧꯅꯤ ꯍꯥꯏꯕꯗꯨꯗꯤ ꯁꯦꯞꯇꯦꯝꯕꯔꯗꯩ ꯍꯧꯅꯤ ꯍꯥꯏꯗꯥꯏꯅꯦ
ꯑꯗꯨꯏꯁꯨ ꯃꯤꯗꯣ ꯀꯗꯥꯏꯗꯒꯤ ꯀꯣꯠꯇꯣꯏꯅꯣ ꯑꯩꯅ ꯍꯪꯕ ꯌꯥꯕ ꯍꯪꯉꯝꯅꯦꯕꯣ ꯑꯩꯒꯤ ꯀꯟꯇꯦꯛ ꯌꯥꯎꯕ ꯃꯤꯁꯤꯡꯗꯤ
ꯅꯣꯏ ꯑꯗꯥꯏ ꯑꯅꯛꯄꯗꯁꯨ ꯍꯪꯉꯣ ꯏꯅꯝꯃ ꯂꯩꯇ꯭ꯔꯣ ꯅꯣꯏꯅ ꯅꯅꯝꯃ
ꯍꯪꯉꯦ
ꯍꯥꯏꯗꯤ ꯊ ꯄꯩꯁꯥ ꯑꯗꯨꯝ ꯊꯣꯛꯄ ꯃꯤ ꯂꯩꯗꯅ
ꯗꯨꯝꯕꯗ ꯍꯪ
ꯑꯩꯅ ꯔꯣꯍꯤꯠꯇꯣ ꯑꯩꯅ ꯍꯧꯕꯅꯦꯕꯀꯣ ꯁꯤꯒꯤ ꯋꯥꯔꯤ ꯁꯥꯟꯅꯕꯒꯤ ꯑꯗꯨꯗ ꯃꯥꯒꯤ ꯂꯥꯏꯕꯛꯇ ꯇꯝꯃꯝꯗ꯭ꯔꯦ ꯃꯥꯒꯤ ꯑꯦꯞꯁꯇꯣ ꯀꯣꯠ ꯇꯥꯛꯁ ꯀꯣꯠ ꯑꯅ ꯑꯗꯨꯝ ꯊꯥꯔ ꯊꯣꯛꯑꯕ
ꯎꯝ
ꯥꯃꯔꯥꯏꯕꯛ ꯃꯥꯏ ꯂꯥꯏꯕꯛꯇꯗꯤ ꯇꯝꯃꯝꯗ꯭ꯔꯦ ꯌꯦ
ꯎꯝ
ꯑꯗꯨꯃꯥꯏꯅ ꯍꯥꯏꯔ ꯃꯥꯁꯨ ꯄꯩꯁꯥꯗꯣ ꯐꯪꯅꯤꯡꯉꯤꯅꯦꯕꯀꯣ ꯌꯥꯗ꯭ꯔꯦ ꯎꯄꯥꯏ ꯂꯩꯇ꯭ꯔꯦꯗꯅ
ꯎꯝ
ꯀꯩꯅꯣ ꯑꯩꯒꯤꯁꯨ ꯑꯗꯨꯝ ꯃꯤ ꯑꯇꯩꯒꯤꯁꯨ ꯂꯣꯏ ꯇꯧꯋꯦ ꯑꯩ ꯑꯦꯞꯁꯨ ꯀꯛꯎꯔꯕꯅꯦ ꯑꯗꯨꯒ ꯑꯗꯨꯝ ꯌꯥꯏ ꯅꯪꯒꯤꯅ ꯀꯃꯥꯏꯅ ꯌꯥꯗ꯭ꯔꯤꯅꯣ ꯍꯥꯏꯕ ꯏꯟꯁꯇꯣꯜ ꯇꯧꯔꯒ ꯐꯣꯟ ꯅꯝꯕꯔꯗꯣ ꯑꯣ ꯇꯤ ꯄꯤ ꯂꯥꯛꯑ ꯑꯗꯨꯝ ꯌꯥꯒꯤ ꯍꯥꯏꯕ ꯑꯩꯒꯤꯗꯤ ꯃꯔꯛꯇꯕꯨꯗꯤ ꯑꯩ ꯕꯦꯔꯥ ꯀꯥꯔꯨꯏꯗꯅ
ꯑꯩꯗꯤ ꯑꯗꯨꯝ ꯍꯥꯞꯄ ꯊꯝꯃꯦ ꯀꯥꯔꯤꯌꯥꯁ ꯅꯍꯥꯟ ꯃꯨꯛ ꯁꯤꯖꯤꯟꯅꯕꯗꯣ ꯑꯗꯨ ꯑꯗꯨꯝ ꯍꯥꯞꯄ ꯊꯝꯃꯦ
ꯑꯩꯗꯤ ꯀꯛꯎꯔꯦꯗꯅ ꯑꯗ ꯅꯪꯅ ꯍꯥꯏꯔꯛꯄꯒꯤ ꯑꯩꯗꯣ ꯅꯍꯥꯟ ꯋꯥꯔꯤ ꯁꯥꯟꯅꯒꯦ ꯇꯧꯔꯝꯗꯔꯥ ꯏꯕꯥꯅꯤꯗꯣ
ꯑꯥ
ꯑꯗꯨꯗꯨꯒ ꯑꯩꯁꯦ ꯌꯥꯔꯣꯏꯗ꯭ꯔꯅ ꯑꯗꯨꯝ ꯑꯩꯁꯦ ꯁꯦꯝꯗꯣꯛ ꯁꯦꯝꯖꯤꯟ ꯔꯤꯐ꯭ꯔꯦꯁ ꯇꯧꯗꯅ ꯈꯣꯠꯇꯅꯕꯨꯗꯤ ꯑꯗꯨꯝ ꯁꯦꯝꯃꯝꯕꯅꯦꯕ ꯑꯩꯗꯣ ꯑꯗꯩꯗꯤ ꯃꯦꯁꯦꯁ ꯊꯥꯗ ꯗꯇꯅ ꯃꯣꯏꯒꯤ ꯅꯝꯕꯔ ꯑꯃ ꯃꯦꯁꯦꯁ ꯊꯥꯐꯝ ꯌꯥꯎꯋꯤꯗꯅ ꯆꯥꯠ ꯇꯧꯗꯅ ꯑꯗꯨꯝ ꯇꯧꯔꯝꯃꯦ ꯑꯗꯨꯗꯨꯒ ꯃꯇꯝ ꯈꯔ ꯂꯩꯔꯒ ꯌꯥ ꯌꯥꯕꯒꯤ ꯃꯦꯁꯦꯁ ꯂꯥꯛꯑꯦꯕꯀꯣ
ꯎꯝ
ꯑꯗꯨꯗꯨꯒꯅꯦ ꯑꯩ ꯅꯉꯣꯟꯗ ꯍꯥꯏꯔꯛꯏꯗꯣ ꯑꯗꯨꯗꯒꯤꯅꯦ ꯏꯕꯥꯅꯤ ꯋꯥꯔꯤ ꯁꯥꯟꯅꯕ ꯌꯥꯒ꯭ꯔꯤꯁꯦ
ꯑꯩꯗꯤ ꯋꯥꯔꯤ ꯁꯅꯅꯤꯡꯉꯥꯏ ꯃꯤ ꯂꯩꯇꯗꯅ ꯀꯩꯝ ꯇꯧꯗꯦ ꯁꯣꯐꯤꯌꯥꯗꯤ ꯀꯣꯟꯅ ꯁꯣꯐꯤꯌꯥꯗꯤ ꯉꯥꯡ ꯅꯍꯥꯟꯈꯛ ꯌꯥꯔꯛꯄꯅꯦꯕ
ꯑꯩꯅ ꯍꯥꯞꯄꯟꯕꯅꯦ ꯁꯦꯐꯤꯌꯥꯁꯨ ꯌꯥꯔꯨꯗ꯭ꯔꯤꯅꯦꯗꯤ ꯇꯥꯡꯕꯤꯁꯨ ꯌꯥꯗꯦ ꯍꯥꯏ ꯇꯥꯡꯕꯤꯁꯨ ꯍꯥꯞꯄꯜꯂꯦ ꯑꯗꯨꯝ ꯂꯣꯀꯦꯁꯟꯅꯔ ꯈꯪꯗꯦꯕ
ꯎꯝ ꯃꯅꯤꯄꯨꯔ ꯈꯛꯇꯪ ꯑꯣꯏꯖꯥꯠꯂꯣ
ꯇꯥꯛꯁ ꯊꯣꯛꯄꯗꯣ ꯚꯣꯀꯦꯁꯟꯗ ꯆꯠꯄ ꯃꯥꯜꯂꯦꯕ
ꯎꯝ ꯑꯗꯣ ꯁꯤꯁꯤꯅ ꯑꯃꯨꯛ ꯏꯌꯥꯔꯄꯤꯁꯀꯨꯝꯕ ꯍꯥꯞꯄꯒꯤ ꯌꯥꯝ ꯏꯌꯥꯔꯄꯤꯁ ꯀꯨꯝꯕ ꯍꯥꯞꯄꯁꯤꯅ ꯅꯨꯡꯉꯥꯏꯗꯅ ꯑꯃꯗꯨꯅ
ꯅꯨꯡꯉꯥꯏꯌꯦ ꯍꯥꯏꯗꯤ ꯑꯗꯨꯝ ꯉꯥꯡꯁꯤꯜꯂ ꯐꯕꯅꯤꯅ ꯕꯦꯛꯒ꯭ꯔꯥꯎꯟ ꯅꯣꯏꯁꯇꯒꯤ ꯍꯦꯟꯅ ꯃꯈꯣꯟꯗꯣ ꯀꯜꯂꯦꯗꯅ ꯏꯌꯥꯔꯄꯤꯁꯇꯗꯤ
ꯑꯗꯨꯅꯦ ꯃꯣꯏꯒꯤꯗꯨꯅ ꯑꯃꯨꯛ ꯑꯗꯨꯒꯤ ꯊꯕꯛꯇꯣ ꯑꯗꯨꯝ ꯃꯥꯏ ꯑꯣꯟꯁꯤꯜꯂꯒ ꯇꯧ ꯂꯩꯌꯨ ꯍꯥꯏꯕꯅꯦꯕ ꯏꯌꯥꯔꯄꯤꯁ ꯍꯥꯞꯄꯁꯨ ꯌꯥꯗ꯭ꯔꯦ ꯕꯦꯛꯒ꯭ꯔꯥꯎꯟ ꯑꯣꯏꯁꯨ ꯇꯥꯕ ꯌꯥꯗ꯭ꯔꯦ ꯗꯦꯗꯤꯀꯦꯠ ꯇꯧ ꯗꯦꯗꯤꯀꯦꯁꯟꯗꯣ ꯐꯨꯜ ꯄꯤꯌꯨ ꯍꯥꯏꯕꯅꯦꯕ ꯃꯣꯏ ꯊꯕꯛꯇꯨꯗ
ꯎꯝ
ꯑꯗꯨꯗꯤ ꯀꯗꯥꯏꯗꯒꯤ ꯌꯥꯔꯒꯦ ꯋꯥꯏꯑꯦꯕ ꯄꯩꯁꯥ ꯐꯪꯕꯁꯨ ꯐꯪꯗꯦ ꯐꯖꯅ ꯑꯃꯨꯛ ꯇꯠꯈꯤꯗꯣꯏꯔꯦ ꯑꯩꯅ ꯇꯧꯔꯛꯑꯒ ꯂꯣꯏꯔꯦ ꯑꯝꯇ
ꯎꯝ ꯇꯧꯔꯣ ꯂꯣꯏꯕꯒ
ꯃꯇꯣꯝꯇ ꯐꯨꯠ ꯂꯥꯎꯅ ꯇꯥꯠꯈꯔꯥꯅꯤ ꯑꯃꯨꯛꯁꯨ